ꯇꯥꯕ꯭ꯔꯣ ꯇꯥꯕ꯭ꯔꯣ ꯎꯝ
ꯋꯥꯎ ꯌꯥꯝ ꯏꯅꯔꯖꯤꯇꯤꯛ ꯀꯧꯏꯀꯣ
ꯎꯝ ꯍꯧꯖꯤꯛꯇ ꯀꯩ ꯍꯥꯏꯁꯤꯔ ꯑꯩꯒꯤ ꯉꯔꯥꯡ
ꯇꯥꯔꯤ
ꯀꯔꯤ ꯇꯧꯔꯤꯅꯣ
ꯑꯁ ꯆꯥꯛ ꯆꯥꯕ ꯂꯣꯏꯔꯒ ꯐꯝꯔꯒ ꯂꯩꯌꯦ
ꯀꯔꯤ ꯃꯊꯦꯜ ꯆꯥꯕꯤꯔꯒꯦ
ꯑꯩꯁꯨ ꯗꯥꯜ ꯇꯔꯥ ꯌꯩꯡꯉꯦ ꯁꯤꯅꯤ ꯅꯣꯏ ꯈꯛꯇ ꯆꯥꯕ ꯌꯥꯕ꯭ꯔꯣ ꯑꯩꯁꯨ ꯆꯥꯒꯅꯤ
ꯎꯝ ꯍꯥꯎꯕꯅꯦ ꯍꯥꯎꯕꯅꯦ ꯊꯤ ꯍꯥꯎꯈ꯭ꯔ ꯖꯥꯠꯅꯦ
ꯍꯨꯝ ꯍꯥꯎꯌꯦ
ꯍꯥꯎꯋꯦ ꯍꯥꯏꯅ ꯆꯥꯔꯗꯤ ꯑꯗꯨꯝ ꯍꯥꯎꯕꯅꯤꯗ
ꯍꯣꯏ ꯅꯣꯏꯁꯨ ꯗꯥꯜ ꯆꯥꯔꯝꯒꯅꯤ ꯁꯣꯏꯗ꯭ꯔꯤ
ꯑꯩꯗꯤ ꯆꯥꯗꯔꯦ ꯐꯥꯒꯤ ꯇꯧꯕ‌ꯉꯁꯥꯏ ꯆꯠꯀꯦ ꯍꯥꯏꯔꯝꯃꯒ ꯆꯠ ꯈꯔ ꯆꯥꯗ꯭ꯔꯦ ꯑꯩꯗꯤ
ꯑꯩ
ꯆꯥꯅꯤꯡꯉꯛꯇ꯭ꯔꯕ ꯍꯦꯟꯖꯥꯡꯗꯣ ꯇꯜꯂꯛꯈ꯭ꯔꯕ
ꯏꯁ ꯑꯗꯨ ꯆꯥꯛ ꯆꯥꯗꯕꯤꯗ ꯇꯨꯝꯔꯅꯤ ꯑꯗꯨꯗꯤ
ꯌꯦꯁ
ꯏꯁ ꯌꯥꯝ ꯀꯟꯕ ꯇꯥꯏꯞꯇ
ꯀꯟꯕꯩ ꯅꯠꯇꯦꯅꯦ ꯈꯥꯡꯕ ꯀꯟꯕꯗꯨꯒꯤ ꯉꯝꯕꯔ ꯌꯦꯡꯉꯤꯅꯦ
ꯑꯆꯥꯄꯣꯠꯒꯨꯝꯕ ꯆꯥꯔꯒ ꯇꯨꯝꯃꯣ ꯑꯗꯨꯗꯤ ꯀꯦꯝꯗ ꯆꯥꯗꯕꯗꯤꯗ ꯇꯨꯝꯕ ꯌꯥꯔꯣꯏ ꯅꯪ
ꯎꯝ ꯑꯆꯥꯄꯣꯠꯄꯨꯗꯤ ꯂꯩꯌꯦꯗ
ꯀꯔꯤ ꯍꯥꯏꯕ꯭ꯔꯣ ꯌꯦꯡꯉꯨꯅꯤ ꯐꯣꯔ ꯊꯥꯔꯇꯤꯒꯤꯁꯨ ꯌꯦꯡꯒꯅꯤ
ꯋꯥ ꯍꯥ ꯐꯣꯔ ꯊꯥꯔꯇꯤꯒꯤꯁꯤ ꯑꯁ ꯅꯪꯒꯤ ꯈꯨꯍꯥꯏꯁꯦ ꯄꯣꯔꯇꯨꯒꯜꯒꯤ ꯐꯦꯟꯁ ꯃꯥꯜꯂꯤꯗ ꯅꯪꯁꯦ
ꯎꯝ ꯅꯠꯇꯦꯗ ꯑꯗꯨꯖꯨ ꯃꯦꯁꯤꯗꯤ ꯍꯣꯏ ꯃꯕꯥꯅꯤ ꯄꯥꯝꯕꯗꯤ ꯄꯥꯝꯃꯦ ꯑꯅꯤꯃꯛ ꯑꯗꯨꯁꯨ ꯃꯦꯁ ꯁꯤꯒꯤ ꯐꯦꯟꯗꯣ ꯌꯥꯝ ꯈꯔ ꯇꯣꯛꯁꯤꯛ ꯑꯣꯏꯕ ꯈꯔ ꯑꯦꯔꯣꯒꯦꯟ ꯑꯣꯏꯕꯗꯣ ꯑꯗꯨꯒꯤ ꯇꯟꯕ ꯑꯗꯨꯒꯤ ꯁ ꯃꯥꯕꯨꯗꯤ ꯁꯞ ꯌꯥꯝ ꯈ꯭ꯔ ꯇꯣꯛꯁꯤꯒꯨꯝꯕ ꯑꯦꯔꯣꯒꯦꯟ
ꯑꯩꯁ ꯏꯁ ꯔꯣꯅꯥꯜꯗꯣꯒꯤ ꯐꯦꯟꯅ ꯍꯦꯟꯖꯤꯟꯕꯅꯦ
ꯇꯤꯁ ꯑꯗꯨꯗꯤꯒꯤ ꯅꯪ ꯃꯦꯁꯁꯤ ꯐꯦꯟ
ꯑꯁꯦꯡꯕꯅꯦ ꯔꯣꯅꯥꯜꯗꯣꯒꯤ ꯐꯦꯟꯁꯦ ꯌꯥꯗꯔ꯭ ꯕꯅꯤ
ꯑꯦꯁ ꯃꯦꯁꯤꯒꯤ ꯐꯦꯟꯁꯦ ꯑꯁꯦꯡꯕ ꯍꯥꯏꯔꯀꯥꯟꯗꯗꯤꯀꯣ ꯑꯁꯦꯡꯕ
ꯅꯪ ꯈꯪꯗꯕꯩꯩꯅꯦꯗ
ꯅꯪ ꯈꯪꯗꯕꯩ ꯅꯦ
ꯈꯪꯉꯦ ꯈꯪꯉꯦ
ꯃꯥꯗꯤ ꯌꯥꯝ ꯍꯥꯔ꯭ꯗ ꯋꯥꯔꯀꯤꯡ ꯑꯣꯏ ꯇꯧꯕꯅꯦ
ꯀꯅꯥ ꯔꯣꯅꯥꯜꯗꯣꯔꯣꯋꯥ
ꯍꯣꯏ ꯍꯣꯏ
ꯑꯥ
ꯅꯠꯇ꯭ꯔꯣ ꯍꯣꯏ ꯃꯥꯁꯨ ꯇꯧꯋꯦ ꯑꯗꯨꯗꯤ ꯃꯥꯒꯤꯗꯤ ꯌꯥꯝ ꯆꯄ꯭ꯔꯣꯔꯇꯤꯞꯀꯨꯝ ꯃꯥ ꯑꯗꯨꯝ ꯇꯧꯋꯦꯅ ꯃꯥꯒꯤꯗꯤ ꯔꯣꯅꯦꯜꯗꯣ ꯃꯥ ꯃꯊꯟꯇ ꯑꯗꯨꯝ ꯍꯥꯔꯗ ꯋꯥꯔꯀꯤꯡ ꯇꯧꯔꯒ ꯃꯥꯗꯤ ꯁꯛꯁꯦꯁꯁꯨ ꯑꯣꯏꯕꯅꯤꯅ ꯅꯠꯇ꯭ꯔꯣ
ꯃꯥꯒꯤ ꯄꯣꯔꯇꯨꯒꯜꯁꯀꯤ ꯃꯣꯏꯒꯤꯁꯨ ꯃꯥꯕꯨꯗꯤ ꯈꯔ ꯄꯥꯝꯗꯕꯁꯨ ꯂꯩꯌꯦꯅ ꯃꯣꯏ ꯄꯣꯔꯇꯦꯛ ꯄꯣꯔꯇꯨꯀꯜꯁꯤꯁꯨ ꯑꯗꯨ
ꯑꯣ ꯀꯩꯇꯥꯔꯦ ꯀꯅꯥꯒꯔ ꯄꯣꯔꯇꯨꯒꯜꯒꯥ ꯀꯅꯥꯔꯥ ꯀꯥꯎꯈ꯭ꯔꯦꯅꯦ ꯑꯩꯗꯤ
ꯑꯩꯔꯣ ꯁꯞꯄꯣꯔꯠ ꯇꯧꯕꯔꯣ
ꯅꯠꯇꯦ ꯄꯣꯔꯇꯨꯒꯜꯒ ꯑꯣꯄꯣꯅꯦꯟꯠꯗꯣ ꯉꯁꯤꯒꯤ ꯑꯣꯄꯣ
ꯑꯣ ꯀ꯭ꯔꯣꯁꯤꯌꯥ ꯀ꯭ꯔꯣꯁꯤꯌꯥ
ꯀ꯭ꯔꯣꯁꯤꯌꯥ ꯑꯣ
ꯨ ꯑꯗꯨꯒ ꯂꯨꯛ ꯑꯗꯨ ꯃꯣꯗ꯭ꯔꯤꯁꯨ ꯄꯥꯝꯃꯦ ꯑꯗꯨꯁꯨ ꯈꯪꯗ꯭ꯔꯦ ꯑꯅꯤ ꯁꯤ ꯑꯅꯤ ꯁꯤ ꯑꯅꯤꯃꯪꯗꯤ ꯈꯪꯂꯦ ꯉꯝ ꯉꯝ ꯉꯝꯕꯗꯨꯅꯤ
ꯔꯣꯅꯥꯜꯗꯣ ꯉꯝꯍꯟꯅꯤꯡꯗ꯭ꯔꯣ ꯍꯥꯏꯁꯦ
ꯂꯨꯀꯥꯃꯣꯔꯦꯁꯨ ꯅꯨꯡꯁꯤꯕ ꯑꯗꯨꯒꯤ
ꯑꯣ ꯗꯥꯜ ꯆꯥꯔꯒ ꯔꯣꯅꯥꯜꯗꯣ ꯁꯄꯣꯔꯠ ꯇꯧꯔꯣ ꯑꯗꯨꯗꯤ ꯉꯁꯤ
ꯉꯝꯃꯗꯤ ꯃꯣꯏ ꯄ꯭ꯔꯣꯇꯨꯒꯜꯍꯣꯏ ꯉꯝꯈ꯭ꯔꯗꯤ ꯍꯌꯦꯡ ꯑꯌꯨꯛ ꯍꯧꯒꯠꯂꯒ ꯑꯍꯥꯎꯕ ꯆꯥꯎꯑꯣꯕꯨ
ꯍꯣꯏꯅꯦ ꯍꯣꯏ ꯍꯥꯏꯗꯤ
ꯆꯥ ꯌꯦꯟꯖꯥꯡꯁꯨ ꯂꯦꯝꯃꯝꯒꯅꯤ ꯑꯗꯨ ꯑꯃꯨꯛ ꯍꯧꯒꯠꯂꯒ ꯆꯥꯒꯦꯁꯨ ꯆꯥꯎ ꯀꯣ ꯂꯦꯝꯃꯝꯒꯅꯤꯀꯣ ꯅꯪꯒꯤ ꯆꯥꯛ ꯌꯦꯟꯖꯥꯡꯗ
ꯍꯣꯏ
ꯑꯗꯨ ꯑꯗꯨꯝ ꯉꯝꯈ꯭ꯔꯗꯤ ꯅꯪꯒꯤ ꯅꯪꯒꯤꯗꯤ ꯍꯥꯎꯔꯣꯏꯗ
ꯏꯁ ꯄꯔꯁꯦꯜꯗ ꯊꯥꯔꯒꯦ ꯑꯗꯨꯗꯤ
ꯄꯥꯝꯗ꯭ꯔꯦꯗ
ꯆꯥꯕ ꯇꯥꯕ ꯄꯥꯝꯗ꯭ꯔꯁꯨ
ꯗꯥꯎꯗꯤ ꯑꯩꯍꯥ ꯆꯥꯛ ꯂꯝꯃꯒ ꯂꯩꯔꯦ ꯍꯥꯏꯗꯤ ꯑꯍꯨꯝ
ꯑꯣ
ꯍꯨꯝ
ꯑꯗꯨ ꯑꯥ ꯄꯔꯁꯅꯦꯜ ꯕꯥꯠꯔꯨꯝ ꯋꯥꯁꯔꯨꯝ ꯑꯗꯨꯝ ꯄꯤꯕ꯭ꯔꯥ
ꯅꯣ ꯅꯣ ꯅꯣꯠ ꯑꯦꯇꯦꯠꯁ ꯀꯃꯟꯅꯦ ꯐ꯭ꯂꯣꯔ ꯐ꯭ꯂꯣꯔꯒꯤ ꯀꯃꯟꯅꯦ
ꯑꯗꯨꯒꯤꯅꯦꯕ ꯅꯣꯏꯒꯤ ꯀꯣꯂꯦꯖꯇꯣ ꯑꯩ ꯄꯥꯝꯗꯕꯗꯣ ꯅꯨꯄꯤꯈꯣꯏꯁꯨ ꯑꯗꯨꯝ ꯇꯧꯋꯦꯅ
ꯏꯁ ꯁꯤꯁ
ꯁꯦꯡꯕꯩꯅꯦ
ꯅꯠꯇ꯭ꯔꯗꯤ ꯀꯥꯔꯝꯒꯗ꯭ꯔꯣꯕ ꯇꯥꯔꯣ ꯍꯦ
ꯐꯥꯒꯤ ꯇꯧꯕꯅꯦꯗ
ꯍꯣꯏ ꯐꯥꯔꯁ ꯑꯩ ꯂꯥꯛꯄ ꯀꯥꯟꯗꯗꯤꯀꯣ ꯑꯥ ꯂꯥꯛꯄ ꯀꯥꯟꯗ ꯇꯤ ꯑꯥ ꯅꯣꯏꯒꯤꯗ ꯑꯩ ꯆꯪꯒꯦ ꯇꯧꯕꯅꯦ ꯑꯗꯣ ꯑꯩ ꯂꯧꯅꯤꯡꯕ ꯂꯩꯇꯕ ꯑꯗꯨꯒꯤ
ꯑ ꯆꯈ꯭ꯔꯕ
ꯍꯣꯏ
ꯐꯩꯗ ꯐꯩꯗ ꯑꯗꯨꯔꯣꯝ ꯆꯠꯄꯅ
ꯍꯥꯥ
ꯑꯩꯖꯨ ꯅꯣꯏꯔꯣꯝꯗ ꯂꯩꯅꯤꯡꯕꯅꯤꯅꯦ ꯁꯣꯝꯗꯗꯨ
ꯑ ꯑꯦ ꯅꯣꯏꯅ ꯈꯔ ꯍꯦꯟꯅ ꯐꯥꯌꯦ
ꯑꯗꯨꯁ ꯑꯗꯨ ꯑꯣꯏꯔꯁꯨ ꯑꯗꯨꯝ ꯀꯔꯤ ꯍꯥꯏꯁꯤꯔꯥ ꯅꯨꯉꯥꯏꯕꯗꯤ ꯅꯣꯏꯗꯩ ꯍꯦꯟ ꯅꯨꯉꯥꯏ ꯃꯥꯥꯜꯂꯦꯗ
ꯎꯝ ꯁꯦꯡꯕ ꯍꯥꯏꯔꯀꯥꯟꯗꯤ ꯎꯝ ꯍꯥꯏꯕ ꯇꯥꯔꯦ
ꯑꯩꯈꯣꯏ ꯑꯩꯈꯣꯏ ꯑꯩꯈꯣꯏꯒꯤ ꯀꯩ ꯍꯥꯏꯁꯤꯔꯥ ꯅꯣꯏꯗꯤ ꯃꯤꯁꯨ ꯌꯥꯝꯃꯦꯗꯅ
ꯑꯥ ꯅꯨꯄꯥ ꯈꯣꯏꯗꯤ ꯌꯥꯝꯗꯦ ꯅꯨꯄꯤꯗꯤ ꯌꯥꯝꯃꯦ ꯑꯗꯨꯖꯨ ꯅꯨꯄꯥꯗꯤ ꯌꯥꯝꯗꯦ
ꯍꯣꯏ ꯑꯈꯣꯏꯕꯨꯗꯤ ꯅꯨꯡꯉꯥꯏꯗ ꯑꯗꯨꯁꯨ ꯅꯨꯄꯥ ꯈꯣꯏꯗꯤ ꯌꯥꯝꯗꯕꯤꯅꯦꯀꯣ ꯈꯔ ꯑꯇꯣꯞꯄ ꯃꯤꯅ ꯌꯥꯝꯃꯦꯕ ꯑꯗꯨꯒꯤ ꯈꯪꯗꯦꯗ
ꯑꯥꯏꯁ ꯑꯗꯨꯝ ꯍꯌꯦꯡꯖꯨ ꯑꯗꯨꯝ ꯇꯨꯝꯃ ꯂꯩꯗꯣꯏꯅꯤꯅꯦ ꯗꯨꯗꯤ ꯃꯤꯗꯤ ꯕꯦꯀꯦꯁꯟꯅꯦꯅ
ꯍꯥꯥ
ꯚꯦꯀꯦꯁꯟ ꯂꯩꯕꯅꯤꯅ ꯅꯣꯏꯗꯤ ꯑꯗꯨꯝ ꯍꯌꯦꯡꯖꯨ ꯇꯨꯝꯃ ꯂꯩꯗꯣꯏꯅꯦꯕ
ꯑꯁ ꯊꯕꯛ ꯌꯥꯝ ꯆꯤꯟꯕꯅꯦ ꯍꯌꯦꯡ ꯆꯠ ꯀꯗ꯭ꯔꯥ ꯆꯠꯂꯔꯣꯏꯗ꯭ꯔꯥ ꯁꯤꯌꯣꯔꯗꯤ ꯅꯠꯇꯦ
ꯑꯥ
ꯌꯥꯔꯗꯤ ꯆꯠꯀꯅꯤ ꯌꯥꯗꯔ꯭ꯗꯤ ꯍꯣꯏ ꯇꯨꯝꯃꯒ ꯂꯩ
ꯇꯨꯝꯃꯁꯨ ꯊꯕꯛ ꯆꯤꯜꯂꯦ ꯍꯥꯏꯒꯅꯤ ꯆꯠꯂꯁꯨ ꯊꯕꯛ ꯆꯤꯜꯂꯦ ꯍꯥꯏꯒꯅꯤ ꯇꯨꯝꯃꯁꯨ ꯋꯥꯏ ꯍꯥꯏꯒꯅꯤ ꯆꯠꯂꯁꯨ ꯋꯥꯏ ꯍꯥꯏꯒꯅꯤ
ꯇꯨꯝꯔꯨꯁꯨ ꯊꯕꯛꯅꯤ
ꯏꯁ ꯏꯁ
ꯑꯩ ꯎꯝ ꯇꯧ ꯇꯧ ꯆꯠꯀꯗꯕꯅꯤ
ꯍꯣꯏ ꯑꯁ ꯀꯃꯦꯔ ꯅꯣꯏꯒꯤ ꯑꯁ ꯆꯦꯁꯥꯟꯗꯤ ꯍꯥꯎꯗ꯭ꯔꯤ ꯍꯥꯎꯗꯤ ꯍꯥꯎꯈ꯭ꯔꯦꯀꯣ ꯅꯣꯏꯒꯤ ꯆꯦꯁꯥꯟꯗ ꯀꯣ ꯀ꯭ꯂꯥꯁ ꯍꯧꯗ꯭ꯔꯤꯒꯩ ꯍꯗꯔ꯭ꯤꯒꯩ
ꯎꯝ ꯎꯝ ꯇ꯭ꯋꯦꯟꯇꯤ ꯏꯗ ꯇꯥꯡ ꯇ꯭ꯋꯦꯟꯇꯤ ꯏꯗ
ꯑꯣ ꯖꯨꯂꯥꯏ ꯇ꯭ꯋꯦꯟꯇꯤꯗ
ꯑ
ꯑꯣꯈꯑꯦ ꯐꯖꯅ ꯆꯠꯂꯨꯀꯣ ꯇꯜꯂꯁꯨ ꯑꯌꯨꯛ ꯍꯧꯒꯠꯂꯒꯂꯔꯤꯛ ꯄꯥꯔꯥꯒ ꯇꯧꯗꯣ ꯏꯕ
ꯑꯁ ꯍꯥꯏꯁ ꯑ ꯍꯒꯂꯒꯔꯤ ꯄꯕꯗꯤ
ꯅꯪꯁꯨ ꯅꯣꯡꯃ ꯐꯥꯎ ꯍꯧꯒꯠꯂꯒ ꯄꯥꯔꯝꯃꯣꯏ ꯑꯦꯖꯝ ꯅꯛꯇꯔꯗꯤ꯫ ꯀ꯭ꯂꯥꯁ ꯀ꯭ꯂꯥꯁ ꯐꯥꯎ ꯀꯩ ꯍꯥꯏꯁꯤ ꯐꯥꯔꯁ ꯀ꯭ꯂꯥꯁ ꯄꯔꯣꯖꯩꯇꯔ ꯌꯥꯑꯣꯔꯝꯃꯣꯏ
ꯏꯁ ꯔꯤꯒꯨꯂꯔ ꯔꯤꯒꯨꯂꯔꯅꯤ ꯑꯩꯗꯤ
ꯁꯀꯤꯟ ꯋꯥꯎ
ꯎꯝ
ꯑ
ꯀꯩꯅꯤ ꯑꯩ ꯁꯨꯃꯥꯏꯅ ꯇꯧꯒꯗꯕꯅꯤ ꯅꯪꯗꯤ ꯂꯣꯏꯔꯦꯕꯀꯣ
ꯍꯣꯏꯔꯦ ꯑꯩꯈꯣꯏꯒꯤꯗꯤ ꯎꯝ ꯆꯍꯤ ꯑꯍꯨꯝ ꯈꯛꯇꯅꯦ ꯑꯩꯈꯣꯏꯗꯤꯒꯣ ꯑꯗꯨꯏ ꯅꯣꯏꯗꯤ ꯑꯜ ꯃꯔꯤ ꯃꯉꯥ ꯃꯔꯤꯀꯣ ꯎꯝ ꯑꯅꯤꯗꯤ ꯂꯣꯏꯈ꯭ꯔꯦ ꯑꯅꯤ ꯂꯩꯔꯦ ꯄꯨꯋ ꯋꯥꯠꯂꯤ ꯍꯣ ꯍꯣ ꯍꯣ ꯑꯅꯤ ꯗꯥꯎ ꯆꯥꯔꯒ ꯂꯩꯗꯣꯏꯅꯦ
ꯑꯁ ꯑꯁ ꯂꯣꯌꯗꯔꯥꯕꯦꯅꯁꯨ ꯇꯧꯒꯗꯥꯑꯣ ꯃꯥꯜꯂꯤ
ꯎ ꯆꯥꯅꯤꯡꯗ꯭ꯔꯁꯨ ꯎꯄꯥꯏ ꯂꯩꯇꯦ ꯐꯖꯅ ꯆꯥꯎꯔꯣ
ꯍꯣꯏ ꯍꯣꯏ ꯑꯍꯥꯟꯕ ꯑꯣꯏꯅ ꯍꯥꯏꯕꯅꯤꯅ ꯏꯟꯗꯥꯔꯦ
ꯍꯥꯥ
ꯅꯣꯏ ꯑꯍꯥꯟꯒꫭꯏꯅ ꯍꯥꯏꯔꯕꯅꯤꯅ
ꯍꯣꯏ ꯆꯦꯆꯦ
ꯎ
ꯍꯣꯏ ꯍꯣꯏ ꯎ
ꯎꯝ
ꯇꯨꯝꯃꯒ ꯋꯥꯔꯤ ꯁꯥꯕ ꯐꯥꯎ ꯋꯥꯏꯅꯦ
ꯑꯗꯨꯅꯦ ꯑꯩꯅ ꯍꯥꯏꯗꯣ ꯑꯗꯨꯨ ꯇꯨꯝ ꯇꯨꯝꯕꯁꯨ ꯊꯕꯛꯅꯦꯅ ꯍꯥꯏ ꯗ꯭ꯔꯣ ꯑꯗꯨꯒꯤꯅꯤ ꯅꯪꯅ ꯋꯥꯔꯤꯗꯣ ꯍ ꯍ
ꯃꯥꯅꯦ ꯃꯥꯅꯦ ꯉꯁꯥꯏꯗꯒꯤ ꯇꯨꯝꯕꯅꯦ ꯑꯗꯨ ꯍꯧꯒꯠꯂꯁꯨ ꯋꯥꯕ ꯑꯃꯨꯛ
ꯑꯣꯏꯔꯝꯒꯅꯤ ꯒꯥꯔꯤ ꯍꯥꯏꯕꯥ
ꯍꯧꯒꯠꯂꯒ ꯑꯃꯨꯛ ꯋꯥꯕ ꯇꯨꯝꯊꯥꯔꯒꯅ ꯅꯨꯡꯉꯥꯏꯇꯕ ꯑꯃꯨꯛ
ꯑꯣ
ꯑꯩ ꯐꯝ
ꯏꯀꯪ ꯀꯪꯂꯒ ꯐꯖꯅ ꯆꯥꯛꯇꯣ ꯆꯥꯔꯒ ꯐꯖꯅ ꯇꯨꯝꯃꯨꯀꯣ
ꯈꯔ ꯅꯨꯡꯁꯤ ꯈꯔ ꯅꯨꯡꯁꯤꯒꯨꯝꯕ ꯈꯔ ꯀꯟꯅ ꯂꯥꯛꯑꯗꯤ ꯅꯪꯒꯤ ꯌꯥꯎꯔꯝꯃꯔꯣꯏ
ꯑꯩꯒꯤ ꯂꯣꯏ ꯑꯍ
ꯊꯥꯖꯗ꯭ꯔꯦꯅꯦ ꯑꯩꯅ ꯇꯜꯂꯦ ꯍꯥꯏꯔꯒ ꯁꯨꯝ
ꯀꯪꯗ꯭ꯔꯕꯗꯣ ꯀꯪꯖꯕꯅꯦ ꯍꯧꯖꯤꯛꯀꯥꯟꯗꯤ ꯐꯟ ꯅꯣꯏꯔꯕꯅꯦ
ꯁꯤ ꯏꯁ ꯆꯥꯛꯁꯨ ꯆꯥꯗꯕꯤꯒꯤꯗ ꯇꯨꯝ ꯇꯨꯝꯔꯒ ꯂꯩꯕꯗꯨꯕꯨ
ꯗꯥꯏꯇꯤꯡ ꯇꯧꯕꯅꯦ ꯅꯣꯏꯃꯟꯕꯒꯤ ꯍꯟꯗꯛ
ꯋꯥꯎ ꯅꯪꯒꯤ ꯁꯤꯛꯁ ꯄꯦꯛꯗꯨ ꯂꯣꯏ ꯀꯥꯏꯔꯅꯤ
ꯑꯩ ꯍꯥ ꯑꯍꯝ ꯀꯔꯤ ꯍꯥꯏꯕ ꯅꯪꯗꯣ ꯀꯅꯥꯒꯤ ꯀꯅꯥ ꯉꯝ